ꯆꯥꯛ ꯆꯥ
ꯆꯥꯔꯦ
ꯀꯔꯤ ꯍꯦꯟꯖꯥꯡ ꯆꯥꯕꯅꯣ
ꯇꯥꯕ꯭ꯔꯣ ꯍꯜꯂꯣ
ꯇꯥꯏꯌꯦ ꯍꯜꯂꯣ
ꯅꯪꯒꯤ ꯅꯦꯠꯋꯥꯛ ꯑꯣ ꯅꯪ ꯅꯪꯒꯤ ꯅꯦꯠꯋꯥꯛ ꯌꯥꯝ ꯅꯨꯡꯉꯥꯏꯇ꯭ꯔꯗꯤ ꯅꯦꯠꯋꯥꯛ ꯑꯐꯕ ꯑꯃ ꯄꯨꯊꯣꯛꯑꯣ
ꯅꯦꯠ ꯋꯥꯛ ꯑꯗꯨꯝ ꯌꯥꯏꯌꯦ ꯁꯤꯗꯁꯨ ꯍꯜꯂꯣ
ꯑꯣꯀꯦ ꯍꯧꯖꯤꯛꯇꯣ ꯈꯔ ꯆꯠꯄ ꯃꯥꯟꯕ ꯑꯗꯨꯒꯤ
ꯆꯥꯛ ꯆꯥꯔꯕꯣ ꯅꯣꯏꯗꯤ
ꯊꯣꯡꯔꯤ ꯑꯩꯁꯨ ꯌꯦꯟ ꯑꯀꯪꯕꯒ ꯇꯥꯏꯌꯦ ꯅꯦꯠꯋꯔꯥꯛꯇꯨ ꯌꯥꯗ꯭ꯔꯗꯤ ꯋꯥꯆꯦꯞꯀꯨꯝꯅ ꯈꯔ ꯆꯠꯄꯅꯦꯕ ꯅꯦꯠꯋꯥꯛ ꯌꯥꯗ꯭ꯔꯗꯤ ꯅꯨꯡꯉꯥꯏꯇꯕꯅꯦ
ꯎꯝꯍ ꯀꯅꯥꯅꯍꯥꯟ__
ꯀꯔꯤ ꯇꯧꯕ꯭ꯔꯣ ꯉꯁꯤꯗꯤ
ꯁ꯭ꯀꯨꯜ ꯆꯠꯂꯦ
ꯀꯃꯥꯏꯟ ꯇꯧꯑꯔꯣ ꯑꯣꯖꯥ ꯑꯣꯖꯥ ꯇꯧꯕꯅꯤꯅ ꯐꯠ ꯐ ꯇꯧꯕ꯭ꯔꯣ
ꯁ꯭ꯀꯨꯜꯂꯦ ꯆꯠꯂꯦ ꯍꯜꯂꯛꯑꯦ
ꯎꯝ
ꯉꯥꯏꯔꯤꯔꯣ
ꯑꯩꯅ ꯀꯩꯅꯣ ꯑꯩꯅ ꯀꯩꯅꯣꯝꯃ ꯋꯥꯆꯦꯞꯇ ꯅꯪꯕꯨ ꯊꯥꯕꯅꯦꯕ ꯑꯗꯨꯗꯣ ꯑꯃꯔꯛ ꯌꯦꯡꯉꯨꯀꯣ ꯅꯪ
ꯇꯥꯕ꯭ꯔꯣ
ꯑꯩꯗꯤ ꯂꯥꯏꯔꯤꯛ ꯇꯥꯏ ꯇꯥꯏ ꯂꯥꯏꯔꯤꯛ ꯈꯔ ꯄꯥꯔꯒ ꯈꯔ ꯇꯨꯝꯃꯒ ꯕꯣꯜ ꯌꯦꯡꯕꯒꯤ ꯋꯥꯕꯒꯤ ꯈꯔ ꯇꯨꯝꯁꯨ ꯇꯨꯝꯃꯦ ꯍꯜꯂꯣ
ꯑꯦꯁ ꯕꯣꯜ ꯌꯦꯡꯗꯨꯏꯔꯥ ꯉꯁꯤꯁꯨ
ꯌꯦꯡꯒꯅꯤ ꯕꯣꯜ ꯕꯣꯜ ꯈꯥꯛ ꯌꯦꯡꯒꯅꯤꯗ ꯕꯣꯜ ꯑꯩꯈꯣꯏꯁꯦ ꯉꯁꯤꯁꯦ ꯁꯞꯄꯣꯔꯠꯇꯤ ꯂꯩꯇꯦ ꯁ꯭ꯄꯦꯟꯒ ꯄꯣꯔꯇꯨꯒꯜ ꯍꯥꯏꯕꯁꯦ ꯀꯩꯅꯣꯅ ꯉꯝꯗꯤ ꯉꯝꯗꯧ ꯃꯥꯜꯂꯦ ꯁ꯭ꯄꯦꯟꯅ ꯉꯝꯗꯧ ꯃꯥꯜꯂꯦ
ꯁ꯭ꯄꯦꯟꯗ ꯉꯝꯅꯤ ꯍꯥꯏꯅ ꯄꯣꯔꯇꯨꯒꯜꯁꯨ
ꯑꯠꯁꯥ ꯄꯣꯔꯇꯨꯒꯜ ꯄꯣꯔꯇꯨꯒꯜꯗ ꯁꯄꯣꯔꯠ ꯇꯧꯗꯤ ꯇꯧꯅꯤꯡꯉꯦ ꯑꯗꯣ ꯅꯌꯥꯝꯕꯁꯤꯡꯗꯨ ꯌꯥꯗ꯭ꯔꯦꯅꯦ
ꯑꯁꯦꯡꯕꯅꯤ ꯌꯥꯗ꯭ꯔꯦ ꯍꯟꯗꯛꯇꯤ ꯋꯥꯠꯂꯦ ꯆꯦꯟꯕꯁꯨ ꯋꯥꯠꯂꯦ ꯋꯥꯠꯂꯦ ꯇꯤꯝ ꯁꯣꯜꯂꯦ ꯑꯗꯨ ꯑꯣꯏꯔꯁꯨ ꯑꯗꯨꯝ ꯄꯣꯔꯇꯨꯒꯜꯗ ꯑꯣꯏꯅ ꯆꯠꯂꯦ ꯑꯩꯈꯣꯏꯗꯤ ꯑꯗꯨ ꯗꯥꯎ ꯗꯥꯎ ꯗꯥꯎꯁꯨ ꯂꯩꯕꯅꯦ ꯌꯦꯡ ꯇꯥꯔꯦꯅꯦ ꯇꯤꯝ ꯀꯜꯂꯁꯨ ꯗꯥꯎ ꯌꯥꯕ ꯅꯨꯃꯤꯠ ꯂꯩꯕꯅꯦ
ꯁ꯭ꯄꯦꯟꯈꯣꯏꯁꯨ ꯅꯍꯥꯟ ꯀꯄꯨ ꯕꯔꯗꯦꯒ ꯋꯤꯗ꯭ꯔꯣ ꯆꯠꯂꯦꯗꯅ ꯑꯗꯨꯝ ꯑꯗꯨꯒꯤꯗꯃꯛꯇꯅꯤ ꯁ꯭ꯄꯦꯟꯅ ꯍꯧꯖꯤꯛ
ꯇ ꯑꯗꯨꯅꯦ ꯇꯝꯕ ꯉꯝ__ ꯍꯣꯔꯦꯟ ꯄꯨꯡ ꯕꯥꯔꯣ ꯃꯈꯥꯏꯗ
ꯅꯪ ꯅꯍꯥꯟ ꯃꯄꯥꯟ ꯗꯦꯜꯂꯤꯒꯨꯝꯕ ꯆꯠꯀꯅꯤ ꯍꯥꯏꯕꯗꯨ ꯆꯠꯇ꯭ꯔꯕꯣ
ꯑꯩ ꯆꯠꯇ꯭ꯔꯦ ꯍꯣꯏ ꯗꯤꯁ ꯌꯔꯗꯤ ꯑꯗꯨꯝ ꯁꯤꯗ ꯑꯣꯏꯅ ꯂꯩꯔꯒꯦ ꯀꯨꯝꯁꯤꯗꯤ ꯑꯗꯨꯃꯨꯛ ꯃꯊꯪ ꯆ꯭ꯍꯤ ꯃꯊꯪ ꯆꯍꯤꯗꯅ ꯌꯦꯡꯕ ꯇꯥꯔꯦ
ꯑꯣꯈꯦ ꯀꯩꯅꯣꯝꯃ ꯅꯪꯉꯣꯟ ꯍꯥꯡꯅꯤꯡꯕ ꯑꯃ ꯂꯩꯌꯦꯅꯦ
ꯀꯩꯅꯣ
ꯇꯥꯕ꯭ꯔꯣ ꯅꯅꯥꯎ ꯅꯨꯄꯤ ꯅ ꯅꯅꯥꯎ ꯅꯨꯄꯤꯒ__ ꯂꯨꯍꯣꯡꯈ꯭ꯔꯦꯕ ꯅꯠꯇ꯭ꯔꯣ
ꯍꯣꯏ ꯍꯣꯏ ꯆꯠꯂꯦ ꯅꯍꯥꯟ ꯐ꯭ꯔꯥꯏꯗꯦ ꯅꯨꯃꯤꯠꯇꯨ ꯂꯥꯛꯑꯦ ꯌꯨꯝ ꯁꯤ ꯌꯨꯝꯗ ꯂꯥꯛꯑꯦ ꯀꯣꯝꯄ꯭ꯔꯣꯃꯥꯏꯁ ꯇꯧꯕꯗꯨꯅꯦ
ꯍꯜꯂꯣ ꯏꯕꯦ
ꯍꯣꯏ ꯂꯣꯏꯌꯦ ꯑꯥ ꯐ꯭ꯔꯥꯏꯗꯦ ꯑꯥ ꯅꯪ ꯁꯥꯟꯗꯦ ꯅꯨꯃꯤꯠꯇꯣ
ꯂꫭꯏꯗꯨꯔꯕꫭ ꯍꯥꯏꯗꯤ
ꯂꯣꯏꯔꯦ ꯐ꯭ꯔꯥꯏꯗꯦꯗ
ꯆꯥ
ꯃꯥ ꯆꯦꯟꯕꯗꯨ ꯊꯥ ꯑꯥꯝ ꯊꯥ ꯑꯃ ꯍꯦꯜꯂꯦ ꯑꯅꯤꯗꯤ ꯐꯥꯗ꯭ꯔꯤꯕ ꯃꯥꯜꯂꯦ
ꯑꯣ ꯀꯨꯏꯔꯦꯅ ꯑꯗꯨꯗꯤ ꯈꯥꯔꯗꯤ
ꯈꯔꯕꯨꯗꯤ ꯀꯨꯏꯔꯦꯕ ꯑꯩꯅ ꯈꯪꯗꯕꯒꯤꯅꯦꯕ
ꯎꯝ ꯍꯣꯏ ꯃꯥ ꯗꯦꯜꯂꯤ ꯆꯠꯄꯗꯣ ꯃꯥꯔꯁ ꯃꯥꯔꯁꯇ ꯗꯦꯜꯂꯤ ꯆꯠꯂꯦꯕ ꯃꯥꯔꯁꯇ ꯗꯦꯜꯂꯤ ꯆꯠꯂꯦ ꯑꯗꯨ ꯗꯦꯜꯂꯤꯗꯣ ꯊꯥ ꯑꯃ ꯃꯈꯥꯏꯒꯨꯝꯕ ꯐꯝꯃꯦ ꯑꯗꯨ ꯃꯇꯨꯡꯗ ꯆꯦꯟꯕ
ꯃꯥ ꯅꯨꯨꯄꯥꯗꯨ ꯅꯍꯥꯟꯗꯒꯤ ꯀꯣꯏꯕ꯭ꯔꯥ ꯅꯠꯇ꯭ꯔꯒ ꯀꯃꯥꯏꯅ ꯇꯧꯕ꯭ꯔꯣ ꯑꯩꯗꯤ ꯈꯪꯗꯦꯅꯦ ꯍꯥꯏꯅꯤꯡꯉꯗꯤ ꯍꯥꯏꯅꯤꯡꯉꯗꯤ ꯌꯥꯏꯀꯣ
ꯀꯣꯂꯦꯁ ꯀꯥꯕ ꯗ ꯈꯪꯅꯩ ꯍꯥꯏꯌꯦ
ꯅꯨꯄꯥꯗꯨꯗꯤ ꯑꯩꯈꯣꯏ ꯕꯦꯠꯁꯃꯨꯛ ꯑꯣꯏꯔꯝꯒꯅꯤ ꯈꯪꯉꯤ
ꯍꯥ
ꯅꯨꯄꯥꯗꯗꯤ ꯈꯔ ꯑꯍꯟꯗꯤ ꯑꯣꯏꯔꯝꯃꯅꯤ ꯑꯩꯈꯣꯏ ꯕꯦꯠꯁꯀꯨꯝꯕ ꯑꯩ
ꯑꯥ ꯍꯥꯏꯌꯦ ꯍꯣꯏ ꯅꯣꯏꯒꯤ ꯂꯦꯡꯒꯥ ꯅꯠꯇ꯭ꯔꯒꯅ ꯏꯆꯦ ꯑꯩꯈꯣꯏꯒꯤ ꯂꯦꯡꯒꯥ ꯑꯣꯏꯔꯝꯒꯅꯤ ꯍꯥꯏꯌꯦ
ꯑꯣꯏꯔꯝꯕ ꯌꯥꯏꯋꯣꯠ ꯑꯩꯈꯣꯏ ꯂꯦꯡꯒꯥ ꯑꯩꯈꯣꯏꯗꯩ ꯍꯟꯕꯁꯨ ꯌꯥꯏ ꯃꯥꯗꯣ ꯅꯍꯥꯟ ꯃꯔꯛ ꯃꯔꯛꯇ ꯎꯕꯅꯦꯕ ꯑꯗꯨ ꯀꯃꯥꯏ ꯇꯧꯕꯅꯣ ꯈꯪꯗꯕ
ꯑꯣꯏꯔꯝꯅꯤ ꯍꯣꯏ
ꯈꯔ ꯑꯉꯥꯡꯗꯤ ꯑꯉꯥꯡꯅꯤ ꯑꯗꯨ ꯑꯣꯏꯔꯁꯨ ꯆꯠꯈ꯭ꯔꯕꯅꯤꯅ ꯀꯔꯤ ꯎꯄꯥꯏ ꯂꯩ ꯑꯩꯈꯣꯏꯅ ꯊꯤꯡꯕ ꯌꯥꯕꯁꯨ ꯅꯠꯇꯦ ꯃꯁꯥ ꯃꯁꯥꯒꯤ
ꯀꯔꯤ ꯎꯄꯥꯏ ꯂꯩ ꯑꯗꯨ ꯆꯥꯠꯈ꯭ꯔꯕꯅꯤꯅ ꯀꯔꯤ ꯇꯧꯅꯤ ꯍꯥꯏꯅ
ꯅꯃꯥꯁꯨ ꯈ꯭ꯔꯥꯗꯤ ꯋꯥꯔꯝꯅꯤꯗ ꯅꯣꯏ ꯃꯃꯥꯁꯨꯅꯦꯕ
ꯅꯤꯅ
ꯅꯪꯒꯤ ꯅꯦꯠꯋꯥꯛꯇꯣ ꯈꯔ ꯁꯦꯡꯗꯕ ꯃꯥꯜꯂꯦ ꯅꯦꯠꯋꯥꯛ
ꯈꯪꯗꯦ ꯍꯧꯗꯣꯡ ꯑꯃ ꯂꯥꯛꯑꯦ
ꯌꯥꯅ ꯌꯨꯝ ꯁꯥꯕ ꯍꯧꯔꯕꫭ ꯅꯣꯏ ꯁꯥꯔꯒꯦꯅ ꯂꯩ ꯅꯠꯇ꯭ꯔꫭ ꯅꯍꯥꯟꯗꯤ
ꯑꯁ ꯀꯗꯥꯏꯗ ꯍꯧꯗꯨꯏꯅꫭ ꯍꯧꯖꯤꯛꯁꯨ ꯍꯧꯔꯣꯏꯗ
ꯃꯣꯠꯂꯤꯗꯥ
ꯏꯆꯦ ꯅꯆꯦ ꯂꯨꯍꯣꯡꯗ꯭ꯔꯤꯉꯩꯗ ꯇꯧꯗ꯭ꯔꯗꯤ ꯃꯇꯝ ꯌꯥꯎꯕ ꯍꯥꯜꯂꯅꯤꯌꯦ
ꯈꯪꯗꯦ ꯏꯅꯥꯎꯅꯨꯄꯤ ꯍꯥꯟꯈ꯭ꯔꯦ ꯑꯃꯨꯛ ꯀꯅꯥ ꯑꯃꯨꯛ ꯃꯊꯪꯗ ꯀꯅꯥ ꯇꯥꯒꯦꯔ ꯌꯨꯝ ꯁꯥꯗ꯭ꯔꯤꯉꯩꯗ
ꯅꯦꯛꯁꯇ ꯅꯪ ꯃꯨꯒ ꯇꯥꯗꯧ ꯃꯥꯂꯦꯗ ꯁꯤꯗꯤ
ꯇꯝꯕ ꯉꯝꯗꯦ ꯀꯥꯏꯅ ꯁꯦꯁ ꯐꯥꯒꯤ ꯇꯧꯅꯤꯗ
ꯎ
ꯌꯨꯝ ꯊꯣꯛ ꯌꯨꯝ ꯂꯥꯛꯑꯣꯏꯗ꯭ꯔꯣ
ꯑꯩꯁꯦ ꯍꯟꯗꯛꯁꯦ ꯂꯥꯛꯈꯤꯔꯣꯏ ꯈꯔ ꯂꯩꯈꯤ ꯍꯟꯗꯛ
ꯍꯟꯆꯤꯠ ꯀ ꯀꯩ ꯍꯥ
ꯑꯦꯛꯖꯥꯝ ꯊꯥꯕꯗꯨ ꯗꯥꯎ ꯂꯩꯇꯦ
ꯑꯦꯛꯖꯥꯝ ꯊꯥꯈ꯭ꯔꯕ꯭ꯔꯣ ꯅꯪ
ꯑꯦꯛꯖꯥꯝ ꯈꯔꯗꯤ ꯊꯥꯔꯦ ꯍꯧꯖꯤꯛ ꯊꯥꯕ ꯍꯧꯔꯅꯤ ꯌꯥꯝ ꯙꯃꯥꯂ ꯍꯧꯖꯤꯛ ꯖꯨꯂꯥꯏ ꯑꯒꯁꯤꯗ ꯑꯗꯨꯝ ꯌꯥꯝ
ꯔꯤꯖꯥꯜ ꯈꯔꯕ꯭ꯔꯣ
ꯔꯤꯖꯜ ꯊꯣꯛꯇ꯭ꯔꯤꯗ ꯑꯦꯛꯖꯥꯝ ꯑꯃ ꯊꯥꯕꯁꯨ ꯀꯩꯅꯣ ꯄꯤ ꯑꯩꯆ ꯗꯤꯒꯤꯅꯤꯗ
ꯑꯆꯥ ꯎꯝ
ꯃꯌꯥꯝ ꯃꯌꯥꯝꯕꯅ ꯊꯕꯛ ꯐꯪꯕ ꯍꯪꯒꯦꯔꯥ ꯑꯩꯅ ꯐꯪꯒꯦꯔꯥ ꯌꯦꯡꯕ ꯇꯥꯔꯦ
ꯍꯣꯏ
ꯎꯝ ꯏꯌꯥꯝꯕꯁꯨ ꯆꯍꯤꯗꯤ ꯌꯥꯎꯕ ꯍꯧꯔꯦ ꯅꯣꯏꯗꯤ ꯅꯨꯄꯥ ꯑꯃꯈꯛꯇꯅꯤ ꯅꯄꯥ ꯂꯨꯍꯣꯡ ꯍꯥꯏꯕ ꯍꯧꯔꯅꯤ
ꯑꯩꯁ
ꯏꯔꯥꯡꯁꯨ ꯏꯔꯥꯡꯁꯨ ꯁꯣꯝꯗꯗꯤ ꯏꯔꯥꯡ ꯀꯟꯕꯅ ꯏꯊꯣꯛꯄꯅꯁꯨ ꯀꯩꯗ
ꯍ ꯍꯣꯏꯗ ꯏꯔꯥꯡ ꯂꯩꯕꯅꯤꯅ ꯑꯗꯨ ꯅꯣꯏ ꯃꯔꯨꯞ ꯅꯨꯄꯤ ꯑꯝꯃ
ꯑꯦꯛꯖꯥꯝ ꯂꯩꯔꯤꯗ ꯄꯥꯜ ꯂꯩꯅꯤ
ꯎꯝ ꯅꯣꯏ ꯃꯔꯨꯞꯅꯨꯄꯤꯃꯥ ꯅꯩ ꯃꯈꯥꯗ ꯂꯩꯕꯗꯣ ꯑꯩꯈꯣꯏ ꯏꯅꯥꯎ ꯄꯤ ꯊꯣꯛꯄꯗꯣ
ꯍꯣꯏ ꯍꯣꯏ
ꯀꯔꯤ ꯇꯧꯕ ꯇꯥꯏꯌꯦ ꯑ ꯀꯔꯤ ꯇꯧꯕ ꯑꯗꯨꯃ
ꯃꯥꯗꯤ ꯀꯔꯤ ꯇꯧꯔꯤꯕꯣ ꯍꯧꯖꯤꯛ ꯍꯧꯖꯤꯛꯀꯥꯟ
ꯀꯩꯁꯨ ꯇꯧꯗꯦ ꯑꯗꯨꯝ ꯂꯩꯌꯦ ꯅꯍꯥꯟ ꯃꯄꯥꯟ ꯆꯠꯀꯅꯤ ꯍꯥꯏꯌꯦ ꯗꯦꯜꯂꯤ ꯃꯝꯕꯥꯏ ꯕꯦꯡꯒꯂꯣꯔ ꯑꯗꯨ ꯆꯠꯇꯦ ꯑꯗꯨ ꯑꯩ ꯑꯗꯨ ꯆꯠꯀꯗꯧ ꯃꯟꯗꯦꯗ ꯗꯤꯁ ꯌꯤꯔꯁꯨ ꯑꯗꯨꯝ ꯂꯩꯒꯗꯧ ꯃꯥꯜꯂꯤꯗ ꯃꯥ ꯄꯦꯟ ꯀꯥꯔꯗ ꯄꯦꯟ ꯀꯥꯔꯗꯁꯨ ꯄꯦꯟ ꯀꯥꯔꯗ ꯐꯥꯎꯕꯁꯨ ꯂꯩꯇꯦ ꯄꯦꯟ ꯀꯥꯔꯗ ꯄꯦꯟ ꯀꯥꯔꯁꯨ ꯁꯦꯝꯗ꯭ꯔꯤ ꯍꯥꯏꯌꯦ
ꯑꯗꯨ ꯁꯦꯝꯕ ꯂꯥꯏꯔꯤ ꯏꯃꯥ ꯏꯄꯥ ꯇꯣꯟꯅ ꯌꯥꯔꯣꯏꯗ
ꯌꯥꯏꯑꯌꯦ ꯍꯥꯏꯑꯌꯦ ꯃꯥ ꯋꯥꯔꯤ ꯁꯅꯈ꯭ꯔꯦ ꯍꯥꯏꯌꯦ ꯃꯃꯥꯅꯁꯨ ꯍꯥꯏꯌꯦ ꯅꯍꯥꯟ ꯑꯩ ꯃꯌꯨꯝꯗ ꯅꯍꯥꯟ ꯀꯨꯏꯔꯦ ꯌꯨꯝ ꯆꯠꯄꯗ ꯆꯠꯀꯅꯤ ꯍꯥꯏꯌꯦ ꯑꯗꯨ ꯆꯠꯍꯟꯒꯅꯤ ꯍꯥꯏꯅ ꯃꯃꯥꯟꯗꯒꯤ ꯅꯍꯥꯟ ꯍꯥꯏꯐꯦꯠ ꯍꯥꯏꯐꯦꯠ ꯍꯥꯏꯌꯦ ꯆꯠꯀꯅꯤ ꯍꯥꯏꯅ ꯍꯥꯏꯌꯦ ꯑꯗꯨ ꯆꯠꯄ ꯇꯥꯔꯦ ꯑꯗꯨꯒꯤ ꯍꯥꯏꯅ ꯍꯥꯏꯐꯦꯠ ꯍꯥꯏꯕꯗꯤ ꯍꯥꯏꯌꯦ
ꯑꯩꯩꯒꯤ ꯏꯅꯥꯎꯄꯤꯖꯨ ꯊꯣꯛꯏꯗꯨ ꯃꯣꯏꯗꯤ ꯑꯃꯔꯣꯝꯗꯗꯤ ꯆꯠꯇꯕꯅ ꯐꯩꯗ ꯃꯄꯥꯁꯨ ꯄꯩꯁꯥ ꯂꯩꯇꯕꯁꯨ ꯅꯠꯇꯦ
ꯍꯣꯏ ꯑꯗꯨ ꯖꯁ ꯌꯨꯝ ꯑꯗꯨꯝ ꯐꯝꯅꯤꯡꯗꯕꯒꯤ ꯑꯣꯏꯔꯝꯅꯤꯅ ꯃꯇꯝ ꯋꯦꯁ ꯇꯧꯕꯗꯨ ꯄꯥꯃꯨꯕꯩ ꯑꯣꯏꯔꯝꯅꯤꯅ ꯃꯣꯏꯁꯨ
ꯄꯥꯝꯃꯨꯕ ꯂꯥꯏꯔꯤ ꯍꯣꯏ ꯊꯕꯛ ꯄꯩꯁꯥ ꯂꯩꯇ꯭ꯔꯒ ꯊꯣꯛꯄꯅꯤ ꯒꯦꯟ ꯇꯥꯔꯕꯗ ꯄꯩꯁꯥ ꯂꯩꯅ ꯊꯣꯛꯄꯁꯤꯗꯤ ꯑꯗꯨꯝ ꯂꯨꯍꯣꯡꯕꯁꯨ ꯃꯇꯝ ꯌꯥꯎꯔꯝꯅꯤꯅ ꯑꯔꯦꯝꯕꯗ
ꯑꯁ ꯑꯗꯨꯗꯤ ꯎꯝ ꯃꯗꯤ ꯆꯠꯀꯅꯤ ꯍꯥꯏꯕꯅꯤ ꯈꯪꯗꯦ ꯅꯍꯥꯟꯗꯤ ꯄꯦꯟꯀꯥꯔꯗ ꯁꯦꯝꯗ꯭ꯔꯤ ꯍꯥꯏꯌꯦ ꯑꯗꯨ ꯀꯨꯏꯔꯦ ꯑꯗꯨ ꯄꯦꯟꯀꯔꯗ ꯁꯦꯝꯗ꯭ꯔꯤ ꯍꯥꯏꯕꯗꯨꯗꯤ ꯑꯃꯨꯛ ꯅꯍꯥꯟ ꯂꯥꯁ ꯀꯩꯗꯧꯉꯥꯏꯔ ꯂꯥꯛꯑꯦ ꯑꯩꯈꯣꯏꯗ ꯑꯗꯨ ꯄꯦꯟꯀꯥꯔꯗ ꯁꯦꯝꯗꯔꯤ ꯍꯥꯏꯅ ꯑꯃꯨꯛ ꯍꯥꯏꯔꯛ
ꯃꯅꯥꯎ ꯅꯨꯄꯥꯖꯨ ꯍꯦꯔꯣ ꯁꯥꯔ ꯂꯩꯗꯅ ꯑꯗꯨꯗ
ꯍꯣꯏ ꯅꯍꯥꯟꯗꯤ ꯌꯥꯎꯗꯦ ꯆꯥꯔꯁ ꯀꯨꯌ‌ꯦꯠ ꯌꯥꯎꯈ꯭ꯔꯕꯅꯤ ꯃꯅꯥꯎꯅꯨꯨꯄꯥꯗꯨ
ꯀꯣꯏꯔ ꯈꯨꯜꯂꯝꯕ꯭ꯔꯣ
ꯎꯝ
ꯑꯗꯨꯒ ꯑꯩꯈ‌ꯣꯏ ꯌꯥꯎꯗꯕ
ꯅꯠꯇꯦ ꯐꯝꯃꯦ ꯌꯥꯎꯋꯦꯕ ꯅꯍꯥꯟꯗꯤ ꯌꯥꯎꯗꯦꯅ ꯑꯗꯨ ꯌꯨꯝꯗ ꯂꯩꯕꯒꯤ ꯑꯗꯨꯝ ꯐꯝꯁꯦ ꯍꯥꯏꯅ ꯀꯥꯎꯔꯒ ꯐꯝꯍꯟꯈ꯭ꯔꯦ ꯌꯥꯎꯋꯦ ꯆꯥꯔꯆ ꯑꯗꯨꯝ ꯆꯠꯂꯦꯗ
ꯑꯦꯛꯖꯥꯝ ꯊꯥꯒ‌ꯦꯗꯤ ꯊꯥꯎꯑꯣ ꯍꯥꯏꯕꯅꯤ ꯃꯥꯁꯨ ꯇꯥꯗꯦ
ꯑꯗꯨ ꯀꯣꯆꯤꯡ ꯄꯥꯏꯌ‌ꯦ ꯍꯥꯏꯅꯗꯤ ꯍꯥꯏꯅ ꯅꯍꯟꯗꯤ
ꯀꯣꯆꯤꯡꯗꯤ ꯑꯍꯨꯝꯂꯛ ꯄꯥꯏꯕ ꯍꯧꯔꯦꯗ
ꯍꯣꯏ ꯑꯗꯨ ꯑꯦꯛꯖꯥꯝ ꯊꯗꯕ ꯑꯦꯛꯖꯥꯝ ꯊꯥꯗꯕ ꯖꯥꯠꯂꯣ
ꯎꯝ ꯊꯥꯗꯕ ꯖꯥꯠꯅꯤ ꯃꯥꯁꯦ ꯑꯦꯛꯖꯥꯝ ꯀ‌ꯣꯆꯤꯡ‌ ꯄꯥꯏꯔꯁꯨ ꯑꯦꯛꯖꯥꯝ ꯑꯦꯛꯖꯥꯝ ꯊꯥꯕꯅ ꯀꯥꯟꯅꯗ‌ꯦꯗ ꯑꯦꯛꯖꯥꯝ ꯇꯥꯔꯒꯦꯠ ꯇꯧꯕ ꯇꯥꯕꯅꯦꯕ ꯇꯥꯔꯒꯦꯠ ꯇꯧꯗ꯭ꯔꯗꯤ ꯀꯥꯟꯅꯗ‌ꯦ
ꯍꯣꯏ ꯇꯥꯔꯒꯦꯠ ꯇꯧꯗꯔꯗꯤ ꯃꯇꯝ ꯃꯥꯡꯅꯤꯡꯉꯥꯏꯅꯤ ꯄꯩꯁꯥ ꯃꯥꯡꯅꯤꯡꯉꯥꯏ
ꯎꯝꯝ ꯑꯦꯛꯖꯥꯝ ꯊꯥꯕ ꯈꯣꯏꯗꯤ ꯁꯥꯔꯇꯤꯐꯤꯀꯦꯠ ꯂꯩꯔꯕꯗꯤ ꯑꯗꯨꯝ ꯈꯔ ꯊꯥꯕ ꯌꯥꯏꯗꯅ
ꯅꯤꯝꯃꯔꯤꯂꯥꯁꯨ ꯍꯟꯗꯛꯅ ꯒꯨꯍꯥꯇꯤ ꯆꯠꯈ꯭ꯔꯕꯅꯤ ꯀꯣꯆꯤꯡ ꯄꯥꯏꯒꯅꯤꯅ